ꯇꯥꯏꯀꯣ
ꯂꯥꯏ ꯍꯣ
ꯑꯁ ꯅꯍꯥꯟꯅꯒꯤ ꯀꯣꯜ ꯑꯣꯐ ꯐ꯭ꯂꯣꯞꯇ ꯆꯠꯈ꯭ꯔꯦꯅꯦ
ꯎꯝ ꯑꯩ ꯑꯁ ꯑꯩꯒꯤꯁꯨ ꯑꯗꯨꯝ ꯃꯥꯏꯅ ꯇꯧꯋꯦꯗ
ꯑꯥ
ꯀꯣꯜ ꯂꯣꯏꯔꯁꯨ ꯑꯗꯨꯝ ꯔꯤꯖꯦꯛ ꯆꯠꯄ ꯃꯥꯜꯂꯦ ꯈꯔꯗꯤ
ꯑꯧ ꯑꯗꯨ ꯀꯣꯜ ꯃꯇꯝ ꯁꯨꯔꯗꯤ ꯔꯤꯖꯦ ꯔꯤꯖꯦꯇꯤ ꯆꯠꯇꯤ ꯆꯠꯂꯣꯏ ꯀꯣ
ꯈꯪꯗꯦ ꯑꯩꯒꯤꯗꯤ ꯈꯔ ꯆꯠꯄꯒꯨꯝ ꯎꯕ ꯑꯗꯨꯏꯒꯤ
ꯑꯣ ꯑꯣ ꯑꯗꯨꯅ ꯑꯗꯨ ꯀꯃꯥꯏ ꯌꯥꯔꯦ ꯁꯤ ꯇꯣꯄꯤꯛ ꯇꯣꯛꯈ꯭ꯔꯁꯤ ꯈꯪꯈꯅ
ꯍꯣ
ꯑꯩꯁ ꯑꯩꯅ ꯀꯣꯜ ꯇꯧꯔꯁꯨ ꯄꯤꯛ ꯇꯧꯗꯦ ꯑ ꯑꯉꯥꯡꯕꯨꯀꯣ ꯍꯧꯖꯤꯛ ꯅꯪꯅ ꯍꯥꯏꯕ ꯅꯨꯄꯥ ꯑꯉꯥꯡ ꯃꯆꯥꯕꯨ ꯑꯩꯅ ꯀꯣꯜ ꯇꯧꯔꯒ ꯀꯔꯤ ꯀꯔꯤ ꯇꯧꯅꯤꯡꯉꯥꯏ ꯀꯣꯛ ꯇꯧꯔꯛꯄ꯭ꯔꯥ ꯍꯥꯏꯕ
ꯁꯤ ꯃꯅꯨꯡꯗ
ꯑꯁꯤ ꯃꯅꯨꯡꯗ ꯅꯠꯇꯦ ꯑꯩꯈꯣꯏ ꯑꯩꯈꯣꯏ ꯂꯣꯟꯗ ꯍꯥꯏꯌꯦꯗ
ꯑꯥ
ꯍꯣꯏ ꯂꯣꯟꯗ ꯀꯔꯤ ꯇꯧꯅꯤꯡꯉꯥꯏ ꯑꯩꯉꯣꯟꯗ ꯀꯣꯜ ꯇꯧꯔꯛꯄ꯭ꯔꯥ ꯍꯥꯏꯅ ꯑꯁ ꯑꯦ ꯑꯁꯤꯗꯤ ꯅꯪꯒꯤ ꯏꯃꯥꯒꯤ ꯅꯝꯕꯔꯅꯤꯅꯦ ꯍꯥꯏꯔꯒ ꯑꯩꯒꯤ ꯄꯣꯀꯣ ꯐꯣꯟꯗ ꯁꯤ ꯂꯩꯔꯦ ꯍꯥꯏ
ꯑꯣ ꯃꯥꯒꯤ ꯐꯣꯟꯅꯦ ꯍꯥꯏꯕꯒꯤ ꯑꯩꯒꯤ ꯐꯣꯟꯗꯤ ꯀꯥꯏꯗꯔꯥꯅ ꯑꯗꯨꯝ ꯍꯥꯏꯕꯅꯦ ꯃꯥ
ꯑꯣ ꯑꯗꯨꯅꯦ ꯑꯗꯨ ꯑꯩꯅ ꯀꯣꯜ ꯇꯧꯔꯛꯑꯒ ꯚꯤꯗꯤꯑꯣ ꯀꯣꯜ ꯇꯧꯔꯛꯑꯣ ꯚꯤꯗꯤꯑꯣ ꯀꯣꯜ ꯇꯧꯔꯛꯑꯣ ꯍꯥꯏꯕꯀꯣ ꯑꯗꯨꯒ ꯕꯤꯗꯤꯑꯣ ꯀꯣꯁꯨ ꯇꯧꯋꯦ ꯇꯤꯚꯤ ꯐꯖꯅ ꯌꯦꯡꯂꯒ ꯂꯩꯕ
ꯃꯣꯏꯗꯣ ꯁ꯭ꯀꯨꯜ ꯍꯧꯈ꯭ꯔꯅꯤ ꯍꯥꯏꯕ꯭ꯔꯣ ꯑꯃꯨꯛ
ꯍꯧꯈ꯭ꯔꯅꯤ ꯍꯥꯏꯌꯦ ꯍꯣꯏ
ꯑꯣ ꯁ꯭ꯀꯨꯜ ꯆꯠꯂꯗꯤ ꯑꯁꯤꯝꯁꯨ ꯌꯥꯝ ꯅꯥꯏꯕꯅꯤꯅ ꯑꯃꯨꯛ ꯈꯪꯗꯦ
ꯎꯝ ꯑꯗꯨꯁꯨ ꯃꯥꯅꯀꯣ ꯀꯔꯤꯅꯣ ꯃꯇꯝ ꯆꯥꯕ ꯌꯦꯡꯕ꯭ꯔꯗꯤ ꯑꯗꯨꯝ ꯃꯇ ꯂꯩꯕꯅꯤꯗ ꯃꯥꯁꯨ
ꯎꯝ ꯉꯔꯥꯡꯗꯣ ꯋꯥꯔꯤ ꯑꯃ ꯇꯔꯦꯗꯤ ꯁꯥꯌꯦ ꯍꯥꯏꯅ ꯃꯥ ꯌꯥꯏꯗ ꯇꯔꯦꯠ ꯒꯨꯝꯕ ꯁꯥꯔꯗꯤ
ꯑꯁ ꯑꯗꯨꯗꯤ ꯌꯥꯝ ꯌꯥꯏꯗ ꯎꯝ ꯑꯗꯨ ꯃꯥꯒꯤ ꯑꯣꯏ ꯗꯤ ꯗꯤ ꯚꯦꯔꯤꯐꯥꯏ ꯇꯧꯈ꯭ꯔꯕ꯭ꯔꯥ ꯀꯣ
ꯇꯥꯎꯈ꯭ꯔꯕꯩꯅꯦ ꯋꯥꯔꯤ ꯁꯥꯕ ꯌꯥꯕꯗꯣ
ꯑꯣ ꯑꯣ ꯐꯩ ꯑꯗꯨꯗꯤ
ꯎꯝ
ꯌꯥꯝ ꯂꯥꯛꯀꯅꯤ
ꯑꯣꯋꯦ
ꯎꯝ ꯑꯗꯨ ꯑꯩꯅ ꯑꯩꯈꯣꯏꯒꯤ ꯕ꯭ꯔꯗꯔ ꯑꯃꯕꯨꯁꯨ ꯌꯨꯝꯗ ꯂꯩꯕ ꯅꯨꯄꯥꯗꯣ ꯈꯨꯟꯗ ꯂꯩꯕ ꯅꯨꯄꯥꯗꯣ ꯑꯗꯨꯕꯨꯁꯨ ꯑ ꯑꯩꯅ ꯉꯔꯥꯡ ꯍꯥꯏꯈ꯭ꯔꯦ ꯅꯪꯁꯨ ꯉꯁꯤ ꯍꯧꯖꯤꯛ ꯗꯥꯎꯟꯂꯣꯗ ꯇꯧꯑꯣ ꯑꯗꯨꯒ ꯉꯁꯤ ꯌꯥꯅꯕ ꯇꯧꯁꯤ ꯍꯥꯏꯔꯒ, ꯑꯁ ꯅꯣꯏꯗꯤ ꯊꯦꯡꯅ ꯑꯩꯉꯣꯟꯗ ꯍꯥꯏꯌꯦ ꯑꯁ ꯅꯣꯏꯗꯤ ꯑꯦ ꯅꯪ ꯑꯁꯤ ꯅꯪ ꯍꯥꯏꯔꯒ ꯅꯪꯒꯤ ꯃꯤꯡ ꯍꯥꯏꯔꯒ ꯃꯥꯅꯁꯨ ꯑꯩꯅꯁꯨ ꯁꯨ ꯒ꯭ꯔꯨꯞꯇ ꯑꯗꯨꯝ ꯊꯥꯕꯤꯕꯗ ꯅꯣꯏꯁꯦ ꯑꯁ ꯑꯁꯤ ꯀꯃꯥꯏꯅ ꯇꯧꯕ꯭ꯔꯥ ꯍꯥꯏꯕ ꯋꯥꯈꯜ ꯂꯥꯛꯇꯦ ꯑꯩꯅ ꯍꯥꯏꯕ꯫
ꯑꯣ
ꯑꯗꯨꯝ ꯅꯍꯥꯟꯗꯒꯤ ꯍꯥꯏꯀꯗꯕꯅꯤꯅꯦ ꯑꯩꯉꯣꯟꯗ ꯑꯗꯨꯝ ꯍꯥꯏꯕ꯫ ꯀꯣ ꯑꯗꯨ ꯃꯥꯁꯨ ꯄ꯭ꯔꯣꯁꯦꯁꯇꯤ ꯂꯣꯏꯈ꯭ꯔꯕ ꯃꯥꯜꯂꯦ꯫
ꯑꯣ
ꯗꯨ ꯑꯁꯤ ꯑꯃꯨꯛꯀ ꯃꯥꯒꯤ ꯐꯣꯟꯗ ꯑꯃꯨꯛꯀ ꯊꯤꯔꯒ ꯐꯥꯎꯗ꯭ꯔꯦ ꯈꯪꯗꯦ ꯀꯔꯤ ꯇꯧꯔꯦ꯫ ꯃꯥꯒꯤ ꯐꯣꯟꯣꯟꯁꯤꯖꯨ ꯖꯥꯠ-ꯖꯥꯠꯅꯤ꯫
ꯉꯔꯥꯡꯂꯣ꯫ ꯎꯝ ꯏꯃꯥꯅꯦ ꯑꯩꯉꯣꯟꯗ ꯑꯃꯨꯛ ꯀꯧꯊꯔꯛꯄ ꯑꯗꯨꯒꯤ꯫
ꯎꯝ꯫
ꯀꯅꯥꯅꯣ ꯈꯪꯗꯦ ꯕꯦꯛꯒ꯭ꯔꯥꯎꯟꯗ ꯑꯩꯅ ꯒ꯭ꯔꯨꯞꯇ ꯊꯥꯕꯗꯣ ꯌꯦꯡꯉꯒ ꯈꯪꯅꯤꯡꯉꯗꯤ ꯑꯩꯉꯣꯟꯗ ꯍꯥꯡꯕ ꯇꯥꯕꯅꯤ ꯑꯩ ꯑꯩꯗꯤ ꯅꯣꯏꯗ ꯄꯔꯁꯅꯦꯜꯗꯤ ꯀꯣꯜ ꯇꯔꯒ ꯄꯥꯏꯌꯨ ꯂꯣꯗꯤ ꯄꯥꯏꯔꯣꯏ ꯍꯥꯏꯕ ꯑꯁ ꯌꯥꯝ ꯂꯦꯝꯃ ꯁꯥꯏꯅꯦ ꯍꯥꯏꯌꯦ ꯀꯅꯥꯔꯣ ꯈꯪꯗꯦ ꯑꯩꯗꯣ ꯇꯧꯅꯤꯡꯉꯗꯤ ꯍꯪꯉꯣ ꯑꯩꯅ ꯄꯔꯁꯅꯦꯜꯗꯤ ꯅꯣꯏꯗ ꯄꯥꯏꯌꯣ ꯈꯣꯠꯂꯣꯗꯤ ꯑꯩ-ꯑꯩꯅꯗꯤ ꯇꯧꯗꯤ ꯇꯧꯔꯛꯑꯣꯏ ꯍꯪꯅꯤꯡꯉꯗꯤ ꯍꯪꯉꯣ ꯍꯥꯏꯕꯅꯦ ꯑꯩꯁꯨ꯫ ꯑꯗꯨꯒꯤ ꯃꯣꯏꯗꯨ ꯅꯣꯛꯈ꯭ꯔꯒ ꯂꯥꯛꯌꯦ, ꯃꯤ ꯑꯍꯨꯝ ꯃꯔꯤ ꯂꯩꯥꯕ ꯃꯥꯜꯂꯦ꯫
ꯑꯣ꯫ ꯑꯗꯨ ꯑꯩꯈꯣꯏꯒꯤ ꯁꯤꯁꯇꯔ ꯑꯃ ꯄ꯭ꯔꯦꯒꯅꯦꯟ ꯇꯧꯔꯒ ꯂꯩꯕ ꯅꯨꯄꯤꯗꯣ?
ꯑꯥ
ꯑꯗꯨꯁꯨ ꯇꯧꯕ ꯌꯥꯕꯅꯦ꯫
ꯑꯁ ꯃꯥꯒꯤ ꯐꯣꯟ ꯌꯥꯗꯦ ꯍꯥꯏꯌꯦ꯫
ꯑ ꯑꯩꯈꯣꯏ ꯇꯦꯕ꯭ꯂꯦꯠ ꯄꯥꯏꯔꯒ ꯂꯩꯕꯁꯤꯗꯤ ꯍꯣꯏ ꯑꯁꯤ ꯅꯪ ꯅꯣꯏꯒꯤ ꯑꯪꯀꯜꯒꯤ ꯇꯦꯕ꯭ꯂꯦꯠ ꯄꯥꯏꯕꯅꯦ꯫ ꯑꯗꯨꯗꯤ ꯌꯥꯔꯝꯒꯅꯤꯗ ꯎꯝ ꯃꯥꯅ ꯅꯨꯡꯁꯤꯕꯒꯤ ꯑꯣꯏꯔꯝꯃꯣꯏ ꯑꯗꯨꯝ ꯄꯤꯕꯤꯕ ꯑꯥ꯫
ꯄꯥꯏꯌꯣꯅꯗꯤ ꯍꯥꯏꯕꯅꯦ ꯑꯁꯤ ꯗꯨꯗꯤꯑꯣꯒꯤ ꯃꯃꯥꯁꯨ ꯉꯔꯥꯡ ꯀꯣꯜ ꯇꯧꯔꯛꯑꯦ꯫
ꯎꯝ
ꯑꯗꯣ ꯌꯦꯡꯁꯦ ꯍꯥꯏꯕꯅꯦ ꯃꯥꯁꯨ
ꯑꯣ ꯌꯦꯡꯒꯗꯕ ꯅꯠꯇꯦ ꯑꯗꯨꯝ ꯍꯦꯛ ꯇꯧꯒꯗꯕꯅꯤ ꯃꯇꯝ ꯁꯨꯒꯗꯧꯔꯦ꯫
ꯀꯪꯗ꯭ꯔꯗꯤ ꯑꯩꯉꯣꯟꯗ ꯑꯃꯨꯛ ꯍꯪ ꯍꯥꯏ ꯍꯥꯡꯉꯣ ꯍꯥꯏꯕꯅꯦ ꯑꯩꯁꯨ
ꯑ
ꯑꯁ ꯃꯔꯛ ꯃꯔꯛꯀꯗꯤ ꯋꯥꯏ ꯆꯤꯜꯂꯦꯗ꯫
ꯑꯣ ꯑꯣ ꯑꯗꯨꯅꯦ ꯍꯣꯏ꯫
ꯃꯤ ꯈꯪꯅꯁꯤꯡꯅ ꯂꯣꯏ ꯑꯩꯉꯣꯟꯗ ꯍꯥꯏꯌꯦ ꯍꯪꯉꯒ ꯂꯩꯌꯦꯕ ꯑꯗꯨꯒꯤ
ꯎꯝ ꯑꯣꯏꯔꯝꯒꯅꯤ ꯑꯗꯣ ꯉꯁꯤ ꯅꯨꯄꯤ ꯑꯃ ꯑꯁꯤ ꯄꯥꯎꯁꯣꯟ ꯊꯣꯏ ꯄꯨꯨꯏꯗꯣ
ꯑ
ꯅꯪ ꯈꯡꯕ꯭ꯔꯥ
ꯈꯪꯪꯗꯦ ꯌꯨꯝꯗ ꯂꯩꯕꯗꯣ
ꯍꯣꯏ ꯌꯨꯝꯗ ꯎꯝ ꯗꯤꯁ ꯌꯔꯗꯒꯤ ꯑ ꯈꯧꯄꯨꯝ ꯕꯦꯂꯤꯗꯒꯤ ꯂꯥꯛꯄ ꯈꯣꯏꯗꯣ
ꯑꯣ ꯑꯣ
ꯅꯪꯒꯤ ꯑꯪꯀꯜ ꯑꯩ ꯎꯝ ꯑꯗꯨꯒꯤ ꯅꯨꯄꯤ ꯑꯥ ꯑꯗꯨ ꯑꯗꯨꯁꯨ ꯑ ꯆꯦꯟꯅꯥꯏꯒꯨꯝꯕꯗ ꯂꯩꯕ ꯃꯇꯝꯗꯗꯤ ꯃꯥꯒꯤ ꯁꯦꯂꯔꯤꯁꯨ ꯐꯤꯐꯇꯤ ꯄꯂꯁꯒꯨꯝꯕ ꯆꯥꯔꯒ ꯅꯨꯡꯉꯥꯏꯅ ꯂꯩ ꯍꯥꯏꯌꯦ ꯑꯗꯨ ꯁꯤꯗ ꯍꯜꯂꯛꯔꯒ ꯑꯁ ꯑꯩꯁꯨ ꯉꯝ ꯈꯟꯕ ꯉꯝꯗꯕꯅꯤ ꯃꯥꯒꯤꯗꯃꯛꯇ ꯃꯥ ꯑꯁꯤꯗ ꯂꯥꯛꯔꯒ ꯀꯔꯤꯅꯣ ꯃꯣꯏ ꯄ꯭ꯔꯣꯕ꯭ꯂꯦꯝ ꯂꯩꯕꯗꯣ ꯃꯣꯏꯒꯤ ꯈꯨꯟꯗꯀꯣ ꯑꯗꯨ ꯑꯩꯈꯣꯏꯒꯤ ꯈꯨꯟꯗ ꯍꯜꯂꯛꯑꯦ ꯑꯩꯈꯣꯏꯒꯤ ꯈꯨꯟꯗ ꯍꯜꯂꯛꯑꯒ ꯃꯥꯁꯦ ꯃꯤꯒꯤ ꯂꯧꯀꯣ ꯃꯤꯒꯤ ꯂꯧ ꯅꯤꯕ ꯑꯗꯨꯗ ꯅꯨꯃꯤꯠ ꯑꯃ ꯆꯥꯝꯃ ꯆꯥꯃꯉꯥ ꯃꯉꯥꯒꯨꯝꯕ ꯑꯗꯨꯝ ꯐꯤꯔꯒ ꯂꯩꯌꯦꯕ ꯑꯗꯨꯒꯤ ꯑꯩꯁꯨ ꯌꯥꯝ ꯅꯨꯡꯁꯤꯌꯦ ꯑꯗꯨ ꯅꯍꯥꯟ ꯑꯩꯈꯣꯏꯅ ꯄ ꯃꯇꯝꯗ ꯑꯩꯈꯣꯏ ꯑꯦ ꯑꯩꯈꯣꯏ ꯑꯁꯤ ꯅꯪꯒꯤ ꯑꯪꯀꯜꯒ ꯑꯩ ꯑꯩꯁꯨ ꯑꯗꯨꯝ ꯆꯦꯟꯅꯥꯏꯗꯒꯤ ꯂꯥꯛꯄꯅꯤꯅ ꯃꯣꯏꯁꯦ ꯌꯥꯝ ꯈꯟꯕ ꯃꯥꯜꯂꯦ ꯑꯗꯨꯒꯤ ꯕꯤꯛ ꯐꯦꯃꯤꯂꯤ ꯂꯩꯔꯁꯨ ꯑꯩꯈꯣꯏꯒꯤ ꯁꯨ ꯑꯗꯨꯝ ꯈꯟꯕꯤꯕ ꯑꯗꯨꯒ ꯑꯩꯈꯣꯏꯒꯤ ꯔꯥꯏꯁ ꯃꯣꯏꯒꯤ ꯔꯥꯏꯁꯇꯣ ꯑꯩꯈꯣꯏꯗ ꯄꯤꯌꯦ ꯔꯥꯏꯁꯇꯣ ꯀꯤꯂꯣ ꯑꯍꯨꯝ ꯃꯔꯤ ꯄꯤꯕ ꯑꯩꯈꯣꯏꯅ ꯂꯧꯅꯤꯡꯗꯕꯗꯣ ꯑꯗꯨ ꯑꯣꯏꯔꯁꯨ ꯃꯣꯏꯅ ꯅꯨꯡꯁꯤ ꯅꯨꯡꯁꯤꯅ ꯄꯤꯕꯒꯤ ꯂꯧꯔꯒ ꯑꯩꯅ ꯑꯩꯒꯤ ꯅꯨꯄꯥꯉꯣꯟꯗ ꯑꯁ ꯑꯁꯤ ꯑꯩꯈꯣꯏꯅꯤ ꯂꯧꯕꯁꯤ ꯌꯥꯗꯦꯀꯣ ꯑꯩꯈꯣꯏꯅꯤꯗꯤ ꯀꯔꯤ ꯄꯤꯒꯦꯔꯥꯅ ꯑꯁ ꯍꯧꯖꯤꯛꯇꯤ ꯀꯔꯤ ꯄꯤꯗ꯭ꯔꯁꯨ ꯃꯣꯏꯅ ꯅꯨꯡꯁꯤꯅ ꯄꯤꯕꯅꯤꯅ ꯑꯩꯈꯣꯏ ꯀꯔꯤꯅꯣ ꯄꯤꯔꯁꯨ ꯃꯣꯏꯅ ꯄꯤꯕꯒꯤ ꯄꯤꯕꯅꯦꯅ ꯈꯟꯒꯅꯤ ꯑꯗꯨꯝ ꯍꯤꯡꯕ ꯀꯥꯟꯗ ꯑꯗꯨꯝ ꯃꯇꯝ ꯂꯥꯔꯅꯤ ꯍꯥꯏꯅꯀꯣ ꯑꯩꯈꯣꯏ ꯁꯨ ꯂꯧꯔꯒ ꯑꯗꯨꯝ ꯌꯨꯝꯗ ꯄꯨꯔꯛꯑꯕ ꯑꯗꯨꯒ ꯑꯁ ꯑꯁꯤ ꯅꯨꯄꯤꯕꯨ ꯈꯟꯔꯒ ꯏꯕꯥꯅꯤꯁꯦ ꯅꯨꯡꯉꯥꯏꯇꯕ
ꯋꯥꯔꯤ ꯁꯥꯍꯜꯂꯣꯅ ꯁꯤꯗꯁꯨ ꯃꯣꯏ ꯁꯪꯕ ꯃ ꯇꯥꯝꯗ ꯑꯗꯨꯝ ꯇꯥꯎꯕ ꯌꯥꯏꯌꯦꯅ
ꯎꯝ ꯅꯪꯒꯤ ꯑꯪꯀꯜꯅ ꯉꯁꯤ ꯍꯥꯏꯈ꯭ꯔꯕ ꯃꯥꯜꯂꯦ ꯍꯥꯏꯔꯒ ꯑꯩꯁꯨ ꯀꯣꯜ ꯇꯧꯕꯅꯦ ꯃꯉꯣꯟꯗ ꯀꯣꯜ ꯇꯧꯔꯒ ꯑꯩꯒꯤ ꯅꯝꯕꯔꯗꯤ ꯂꯩꯇꯕꯒꯤꯔ ꯄꯤꯛ ꯇꯧꯗꯕꯀꯣ
ꯎꯝ
ꯑꯗꯨꯒꯤ ꯃꯥꯁꯨ ꯐꯖꯅ ꯑꯗꯨꯝ ꯇꯥꯕ ꯌꯥꯕꯅꯦꯕ ꯍꯣꯏ
ꯑꯌꯨꯛꯇꯁꯨ ꯅꯨꯡꯗꯥꯡꯗꯁꯨ
ꯎꯝ ꯂꯧ ꯆꯠꯄ ꯍꯣꯏ ꯃꯣꯏꯒꯤ ꯑꯉꯥꯡꯗꯤ ꯌꯥꯝ ꯑꯉꯥꯡ ꯑꯣꯏꯕ ꯃꯤꯗꯤ ꯂꯩꯇꯕ ꯃꯥꯜꯂꯤꯗ ꯑꯗꯨꯝ ꯇꯧꯕ ꯌꯥꯔꯅꯤ ꯒ꯭ꯌꯥꯟ ꯇꯥꯕ ꯃꯤ
ꯊꯤꯕꯅꯦ ꯀꯃꯥꯏꯟ ꯇꯧꯕ꯭ꯔꯥꯀꯣ ꯍꯧꯖꯤꯛꯇꯤ
ꯑꯣ ꯈꯪꯗꯦꯅꯦ ꯋꯥꯗꯤ ꯑꯗꯨꯝ ꯍꯥꯏꯗꯦ ꯍꯥꯏꯌꯦꯅꯦ ꯑꯗꯨꯁꯨ
ꯑꯣ ꯋꯥꯁꯨ ꯊꯣꯛꯇꯦ ꯑꯗꯨꯒ ꯌꯥꯝ ꯁꯥꯊꯤꯕꯅꯦ ꯑꯗꯣ ꯃꯥꯗꯣ ꯍꯧꯖꯤꯛ ꯃꯥ ꯋꯥ ꯉꯥꯡꯗꯕ꯭ꯔ ꯀꯣ
ꯋꯥ ꯉꯥꯡꯗꯤ ꯉꯥꯡꯉꯦ ꯑꯗꯨ ꯑꯣꯏꯔꯁꯨ ꯈꯔ ꯈꯔ ꯉꯛꯇ ꯉꯥꯡꯕ ꯃꯥꯜꯂꯦꯗ
ꯑꯁ ꯆꯍꯤ ꯑꯥ ꯌꯧꯔꯝꯅꯤꯗ ꯍꯧꯖꯤꯛꯄꯨꯗꯤ
ꯍꯣꯏ ꯆꯧꯈ꯭ꯔꯦ
ꯎꯝ
ꯑꯩꯁꯨ ꯎꯕ ꯑꯗꯨ ꯅꯨꯄꯥꯒꯤ ꯃꯔꯝꯗ ꯈꯟꯅꯩ ꯍꯥꯏꯌꯦ ꯃꯥꯒꯤ ꯏꯃꯥꯒ ꯏꯄꯥꯁꯨ ꯀꯣ ꯑꯗꯨꯒꯤꯗꯃꯛꯇꯁꯨ ꯂꯥꯛꯄ ꯃꯥꯜꯂꯦ
ꯑꯣ ꯆꯍꯤ ꯃꯉꯥꯗꯤ ꯍꯦꯜꯂꯝꯅꯤꯗ ꯍꯧꯖꯤꯛꯇꯤ
ꯍꯦꯜꯂꯝꯒꯅꯤꯕꯨ ꯍꯥꯏ
ꯁ꯭ꯀꯨꯜꯒꯨꯝꯕꯗꯤ ꯑꯗꯨꯝ ꯀꯥꯏꯌꯦꯅ
ꯁ꯭ꯀꯨꯜ ꯍꯣꯏ ꯅꯦꯛꯁ ꯌꯤꯑꯔꯗꯤ ꯑꯗꯨꯝ ꯑꯩꯈꯣꯏꯒꯤ ꯔꯣꯝꯗ ꯇꯃꯦꯡꯂꯣꯡꯒꯨꯝꯕꯗ ꯊꯝꯒꯦ ꯍꯥꯏꯅ ꯈꯟꯕ ꯃꯥꯜꯂꯦ
ꯑꯗꯣ ꯁ꯭ꯀꯨꯜꯒꯨꯝꯕꯗꯤ ꯂꯥꯏꯔꯤꯛ ꯄꯥꯕ ꯍꯩꯔꯗꯤ ꯀꯔꯤꯒꯤ ꯋꯥ ꯊꯣꯛꯇꯥꯕ꯭ꯔ ꯀꯣ
ꯈꯪꯗꯦꯅꯦ ꯑꯩꯈꯣꯏꯅ ꯉꯥꯡꯔꯗꯤ ꯑꯗꯨꯝ ꯊꯣꯛꯇꯤ ꯊꯣꯛꯑꯦꯗ ꯃꯥ ꯃꯁꯛ ꯑ ꯑꯗꯨꯝ ꯋꯥꯔꯤ ꯁꯥꯅꯤꯡꯗꯕ ꯅꯨꯄꯥ ꯑꯗꯨꯒꯨꯝꯕ ꯑꯣꯏꯔꯝꯒꯅꯤ
ꯑꯣ ꯑꯗꯨꯒ ꯈꯨꯟꯗ ꯂꯩꯕ
ꯎꯝ
ꯃꯥꯒꯤ ꯋꯥꯗꯣ ꯂꯧꯕ ꯌꯥꯗꯦꯕ ꯑꯗꯤ ꯁ꯭ꯀꯨꯜꯗꯗꯤ ꯑꯗꯨꯝ ꯂꯩꯔꯤꯛ ꯄꯥꯕ ꯍꯩꯕ ꯑꯗꯣ ꯋꯥꯗꯤ ꯉꯥꯡꯕ ꯍꯩꯗꯕ ꯈꯪꯗꯦꯗ ꯀꯔꯤꯒꯤꯔꯥ
ꯑꯣ ꯈꯪꯗꯦꯅꯦ
ꯈꯪ ꯈꯪꯅꯁꯨ ꯉꯁꯤ ꯆꯠꯀꯅꯤ ꯍꯥꯏꯌꯦꯀꯣ ꯆꯥꯗ꯭ꯔꯤꯌꯦ ꯑꯩꯈꯣ ꯅꯪꯒꯤ ꯏꯅꯥꯎꯅꯨꯄꯤꯁꯨ ꯉꯁꯤ ꯆꯠꯀꯅꯤꯀꯣ
ꯍꯥꯏꯗꯤ ꯍꯥꯏꯕꯅꯦ ꯍꯣꯏ ꯉꯁꯤ ꯆꯠ
ꯎꯝ ꯍꯧꯖꯤꯛ ꯀꯣꯜ ꯇꯧꯋꯦ ꯑꯩ ꯄꯨꯡ ꯇꯔꯥꯒꯨꯝꯕꯗ ꯆꯠꯀꯅꯤ ꯍꯥꯏꯌꯦ ꯄꯨꯡ ꯇꯔꯥꯗ ꯕꯁ ꯂꯩꯕ ꯃꯥꯜꯂꯦ ꯃꯥꯁꯤ
ꯑꯣ ꯃꯊꯟꯇ ꯆꯠꯀꯅꯤ ꯍꯥꯏꯕ꯭ꯔꯣ ꯈꯣꯏ ꯑꯅꯤ ꯇꯦꯛꯁ ꯊꯥꯔꯒ ꯑꯃꯨꯛ ꯑꯣꯐꯂꯥꯏꯟ ꯆꯠꯈ꯭ꯔꯕ ꯃꯥꯗꯣ
ꯑꯣ ꯃꯥꯒꯤ ꯐ꯭ꯔꯦꯟ ꯑꯅꯤ ꯂꯩꯌꯦ ꯍꯥꯏꯌꯦ
ꯑꯥ ꯑꯗꯨꯗꯤ ꯐꯩꯌꯦꯅ ꯌꯥꯏꯌꯦꯅ
ꯎꯝ ꯌꯥꯏ ꯍꯣꯏ ꯖꯨꯅꯤꯌꯔ ꯑꯃꯔꯥ ꯑꯅꯤꯔꯥ ꯂꯩꯕ ꯃꯥꯜꯂꯦ ꯑꯗꯨꯒ ꯃꯥꯒꯤ ꯏꯃꯥꯟꯅꯕꯤ ꯑꯃꯁꯨ ꯂꯩ ꯍꯥꯏꯌꯦ ꯅꯁ ꯃꯥꯕꯨ ꯀꯣꯜ ꯇꯧꯔ ꯇꯧꯔꯗꯤ ꯑꯁꯤ ꯑꯦ ꯅꯣꯏꯒꯤ ꯑꯪꯀꯜꯗꯣ ꯕꯦꯛꯒ꯭ꯔꯥꯎꯟ ꯗꯣ ꯀꯣ
ꯑꯥ
ꯅꯣꯛ ꯅꯣꯛꯔꯒ ꯂꯩꯒꯅꯤ ꯀꯔꯤ ꯀꯔꯤꯅꯣ ꯍꯥꯏꯔꯒ ꯂꯩꯒꯅꯤ
ꯑꯣ ꯑꯄꯥꯥꯎꯗꯣ ꯇꯕ꯭ꯔꯥ
ꯍꯣꯏ
ꯑꯣ
ꯃꯥꯁꯨ ꯑꯁꯤꯗ ꯋꯥꯔꯤ ꯁꯥꯕ ꯌꯥꯏꯌꯦꯔ
ꯌꯥꯝ ꯌꯥꯕꯅꯦ ꯑꯁꯤꯅꯤꯗꯤ ꯑꯗꯨꯝ ꯍꯩ ꯍꯩꯅꯤꯅꯀꯣ ꯑꯁꯤ ꯂꯣꯟꯗ ꯑꯅꯤꯁꯨ ꯗꯗꯥꯎꯟꯂꯣꯗ ꯇꯧꯔꯣ ꯁꯛꯑꯣ ꯍꯥꯏꯔꯒꯁꯨ
ꯊꯤꯌꯣ ꯍꯥꯏꯔꯒ ꯑꯁꯤ ꯋꯥꯔꯜ ꯀꯞ ꯂꯣꯏꯔꯒ ꯊꯕꯛ ꯊꯤꯕ ꯍꯧꯎꯒꯦ ꯍꯥꯏ ꯍꯥꯏꯕ ꯅꯠꯇ꯭ꯔꯣ ꯕꯣꯜ ꯌꯦꯡꯅꯤꯡꯕꯅꯤꯅ ꯅꯨꯄꯥ ꯍꯣꯏꯔꯤ
ꯎꯝ ꯑꯗꯨ ꯃꯥ ꯊꯕꯛ ꯊꯤꯔꯤꯉꯩꯗ ꯁꯤ ꯊꯕꯛ ꯇꯧꯕ ꯌꯥꯔꯣꯏ
ꯆꯪꯒꯔꯗꯤ
ꯎꯝ
ꯀꯔꯤ ꯍꯥꯏꯒꯗꯅꯣ ꯈꯪꯗꯦꯗ ꯋꯥ ꯆꯥꯅꯤꯡ ꯆꯥꯅꯤꯡꯕ ꯑꯗꯨꯗꯗꯤ ꯆꯥꯕ ꯐꯪꯕꯅꯤꯅ ꯌꯥꯝ ꯕꯥꯏꯈꯔꯥꯅꯤ ꯃꯥ ꯍꯣꯏꯇꯦꯜ ꯑꯃꯨꯛ ꯆꯪꯉꯗꯤ
ꯎꯝ ꯋꯥꯔꯅꯤ
ꯁꯤꯐꯥꯎꯗꯤ ꯗꯥꯁꯨ ꯄꯥꯕ ꯌꯥꯕꯅꯦꯗ
ꯌꯥꯝ ꯌꯥꯕꯅꯦ ꯑꯗꯨ ꯄꯨꯛꯅꯤꯡ ꯆꯪꯅꯕ
ꯗꯨꯀꯥꯟꯁꯨ ꯐꯝꯗꯦ
ꯎꯝ
ꯑꯗꯨꯝ ꯐ꯭ꯔꯤꯗ ꯂꯩꯔꯒ
ꯆꯪꯗꯦ ꯍꯌꯦ ꯁꯤꯅꯤꯗꯤ
ꯎꯝ ꯄꯩꯁꯥ ꯂ ꯂꯥꯏꯔꯤꯛꯁꯨ ꯂꯥꯏꯕꯅꯤ ꯃꯥꯏꯗꯨꯗꯤ ꯅꯤꯗ
ꯈꯪꯗꯦꯅꯦ ꯂꯩꯕ꯭ꯔꯥ ꯂꯩꯇꯕ꯭ꯔꯥ ꯂꯩꯗꯤ ꯂꯩꯈ꯭ꯔꯕ꯭ꯔꯥ
ꯂꯩꯇ꯭ꯔꯗꯤ ꯀꯔꯤ ꯀꯔꯤꯅꯣ ꯇꯧꯅꯤꯡꯕ ꯑꯃꯨꯛ ꯊꯣꯛꯀꯅꯤꯗ ꯃꯅꯨꯡꯗꯨꯒꯤ
ꯎꯝ ꯈꯪꯗꯦꯅꯦ ꯂꯩꯕ꯭ꯔꯥ ꯂꯩꯇꯕ꯭ꯔꯥ ꯂꯩꯔꯝꯒꯅꯤ ꯍꯥꯏꯔꯁꯨ ꯈꯪꯗꯦ
ꯇꯕ꯭ꯔ ꯑꯃ ꯌꯦꯡꯂꯤꯑꯣꯅꯦ
ꯍꯥꯥ
ꯄꯨꯡ ꯀꯌꯥ ꯇꯥꯕ꯭ꯔꯥ ꯑꯃꯔꯛ ꯌꯦꯡꯕꯤꯌꯨꯅꯦ
ꯑ ꯅꯥꯏꯟ ꯇ꯭ꯋꯦꯟꯇꯤ ꯐꯥꯏꯚ ꯇꯥꯈ꯭ꯔꯦ ꯑꯩꯈꯣꯏꯒꯤ ꯃꯇꯝꯗꯨꯔꯥ